ꯍꯜꯂꯣ ꯎꯝ ꯇꯥꯔꯦ
ꯑꯩ ꯊꯕꯛ ꯌꯥꯝ ꯆꯤꯟꯕ꯭ꯔꯥ ꯈꯜꯂꯨꯔꯦ ꯀꯩꯅꯣ ꯉꯥꯏꯈꯣ ꯍꯥꯏꯕꯗꯨꯗ ꯍꯥꯏꯔꯛꯇꯕꯗꯨꯗ ꯑꯗꯨꯛ ꯑꯩꯅ ꯑꯃꯨꯛ ꯊꯥꯔꯛꯑꯕ
ꯑꯩꯗꯣ ꯀꯥꯎꯔꯕ ꯒ꯭ꯔꯨꯞꯇ ꯒ꯭ꯔꯨꯞꯇ ꯃꯦꯁꯦꯖ ꯊꯥꯔꯤꯀꯥꯟꯗ
ꯆꯨꯝꯃꯅꯦ ꯃꯦꯁꯦꯁꯇ ꯌꯥꯡ ꯌꯥꯝ ꯂꯥꯡꯉꯝꯃꯅꯦ ꯉꯁꯤ
ꯑꯩ ꯂꯥꯁꯅꯦ ꯍꯧꯖꯤꯛꯅ ꯂꯥꯁꯅꯦ ꯇꯧꯕꯗ ꯇꯧꯕꯗꯅ ꯅꯪ ꯅꯠꯇ꯭ꯔꯣ
ꯂꯥꯁꯅꯦ
ꯍꯨꯖꯤꯛ ꯀꯩꯅꯣ ꯂꯣꯟꯗ ꯅꯣꯏꯒꯤ ꯂꯣꯟꯗ ꯊꯥꯕꯗꯣ ꯍꯧꯖꯤꯛꯀꯤꯅ ꯂꯥꯁꯅꯤ ꯍꯥꯏꯅ ꯊꯥꯕ ꯑꯃ
ꯑꯣ ꯑꯣ ꯑꯣ ꯑꯣ ꯑꯣ ꯑꯩꯅꯦ
ꯎꯝ ꯑꯩꯗꯣ ꯀꯤꯔꯤ ꯀꯩꯅꯣ ꯅꯣꯇꯤꯐꯤꯀꯦꯁꯟꯗꯩꯩ ꯌꯦꯡꯕꯅꯦꯕ ꯗꯥꯏꯔꯦꯛ ꯃꯦꯁꯦꯖꯇ ꯆꯪꯗꯕꯤꯗ ꯑꯗꯨꯏꯅꯦ
ꯆꯪꯉꯦ ꯌꯦꯡ ꯑꯣ
ꯀꯩ ꯋꯥꯔꯤ ꯁꯥꯟꯅꯔꯝꯃꯤꯅꯣ ꯂꯥꯁꯅꯦ ꯍꯥꯏꯔꯤꯗꯨꯕꯨ ꯅꯣꯏ ꯂꯣꯟꯗ ꯉꯥꯡꯕꯩꯔꯣ
ꯑꯧ ꯑꯩꯅ ꯅꯣꯏꯁꯦ ꯌꯥꯝ ꯂꯝ ꯍꯦꯜꯂꯦ ꯍꯥꯏꯕ
ꯑꯥ
ꯅꯣꯏꯅ ꯅꯣꯏꯗꯣ ꯌꯥꯝ ꯂꯝ ꯍꯦꯜꯂꯦ ꯑꯩꯁꯨ ꯍꯧꯖꯤꯛꯅꯦ ꯉꯥꯡꯉꯤꯁꯦ ꯂꯥꯁꯅꯦ ꯍꯥꯏꯕ ꯑꯗꯨꯗ ꯃꯣꯏꯅ ꯌꯥꯝ ꯅꯣꯛ ꯅꯤꯡꯕ ꯖꯥꯠꯅꯦꯕ
ꯑꯣ ꯍꯝ ꯉꯔꯥꯡꯒꯤ ꯕꯣꯜ ꯌꯦꯡꯕ꯭ꯔꯣ
ꯎꯝꯍꯝ ꯌꯦꯡꯗꯦ
ꯅꯣꯏꯒꯤ ꯇꯤꯝ ꯈꯛꯇ ꯌꯦꯡꯕꯒꯨꯝ ꯇꯥꯏꯞꯇ ꯇꯧꯔꯦꯗ
ꯎꯝ
ꯅꯣꯏꯒꯤ ꯄꯣꯔꯠ ꯅꯣꯏꯒꯤ ꯄꯣꯔꯇꯨꯒꯥꯜ ꯉꯛ ꯇꯤꯝ ꯉꯛ ꯌꯦꯡꯕꯒꯨꯝ ꯇꯥꯏꯞꯇ ꯇꯧꯔꯦꯕ
ꯎꯝ
ꯑꯇꯣꯞꯄꯗꯤ ꯆꯥꯛꯇꯤ ꯆꯥꯔꯕꯣ
ꯎꯝ ꯍꯝ
ꯊꯦꯡꯉꯦꯗ ꯉꯁꯤꯗꯤ
ꯎꯝ
ꯀꯩꯖꯥꯡ
ꯎꯝ ꯑꯈꯣꯏꯗꯤ ꯍꯋꯥꯏ ꯑꯣꯏꯔꯝꯅꯤ
ꯇꯨꯝꯅꯤꯡꯕꯔ ꯀꯩꯅꯣ
ꯇꯨꯝꯅꯤꯡꯗꯦ ꯑꯩꯅ ꯃꯤꯠꯇ ꯀꯩꯅꯣꯝ ꯇꯩꯔꯝꯕ ꯃꯦꯀꯞ ꯇꯧꯔꯤꯕꯑꯗꯨꯒꯤ
ꯀꯣꯏꯔꯨ ꯀꯣꯏꯔꯨꯗꯣꯏꯔ ꯀꯩꯅꯣ
ꯅꯠꯇꯦꯗ
ꯑꯗꯨꯝ ꯌꯨꯝꯗ ꯂꯩꯔꯒ ꯀꯦꯕꯔꯥ ꯀꯩꯅꯣ
ꯑꯥ
ꯑꯦꯁ ꯊꯤꯕ ꯌꯥꯗꯕꯥꯒ ꯃꯥꯜꯂꯤꯀꯣ
ꯅꯠꯇꯦꯗ ꯑꯩꯅ ꯁꯨꯝ ꯀꯦꯕꯥꯗꯤ ꯄꯥꯝꯃꯦꯕꯥ ꯑꯩꯁꯨ
ꯑꯥ ꯍꯥꯏꯕꯗꯤ ꯀꯣꯏꯔꯝꯗꯥꯏꯗ ꯍꯧꯖꯤꯛ ꯇꯧꯍꯧꯗꯅ ꯄ꯭ꯔꯥꯛꯇꯤꯁꯀꯤ ꯇꯥꯏꯞꯅꯦꯕ ꯁꯦ
ꯑꯥ ꯑꯗꯨꯅꯦ
ꯈꯪꯕ ꯈꯪꯗꯕ
ꯌꯨꯝꯗ ꯄꯪꯇꯧ ꯇꯧꯔꯗꯤ ꯀꯦꯕꯗꯣ ꯆꯞ ꯆꯥꯅ ꯊꯣꯛꯑꯦꯕꯀꯣ ꯑꯗꯣ
ꯑꯥ
ꯀꯣꯏꯕ ꯊꯣꯛꯑꯥꯅꯤ ꯈ꯭ꯔꯤꯁꯃꯥꯁ ꯀꯨꯝꯕ ꯆꯥꯔꯆ ꯀꯨꯝꯕ ꯆꯠꯂꯅꯤ ꯍꯥꯏꯔꯛ ꯀꯥꯟꯗꯥꯗꯤ ꯑꯁ ꯁꯥꯎꯅꯤꯡꯕꯅꯦ ꯍꯥꯏꯗꯤ ꯐꯖꯥꯅ ꯇꯥꯗꯕꯗꯣ
ꯑꯣ ꯑꯩꯈꯣꯏꯅ ꯑꯩꯈꯣꯏꯅ ꯄꯥꯝꯕꯒꯤ ꯀꯩꯅꯣꯗꯨꯗ ꯇꯥꯗꯕ
ꯁꯥꯁ ꯅꯣꯏꯒꯤ ꯇꯧꯕ ꯅꯠꯇꯦ ꯑꯩꯒꯤꯅꯦ
ꯑꯗꯨ ꯍꯥꯏꯕꯅꯦ ꯑꯩꯅ ꯗꯥꯏꯔꯦꯛ ꯅꯪꯒꯤꯗꯣ ꯍꯥꯏꯕꯅꯦ ꯑꯗꯨꯝ ꯑꯩꯉꯣꯟꯗꯥ ꯍꯥꯏꯔꯛꯄꯒꯤ ꯋꯥꯗꯣ
ꯈꯪꯉꯤꯅꯦ ꯈꯪꯉꯤ ꯎꯝ
ꯅꯨꯡꯇꯤ ꯀꯦꯔꯤꯗꯨꯕꯨ ꯑꯗꯨꯐꯥꯎ ꯍꯩꯇꯔꯥꯗꯤ ꯅꯨꯄꯤ ꯅꯨꯄꯤꯁꯤꯡꯁꯦ ꯀꯦꯕꯥꯗꯤ ꯌꯥꯝ ꯄꯥꯝꯃꯦꯀꯣ ꯄꯥꯝꯃꯦꯅꯦ
ꯐꯖꯥꯗ꯭ꯔꯗꯤ ꯃꯤꯡꯖꯦꯜꯐꯥꯎ ꯌꯦꯡꯅꯤꯡꯗꯦꯗꯥꯅ
ꯏꯁ ꯑꯗꯨꯒꯥ ꯉꯥꯍꯥꯟ ꯅꯪꯅ ꯀꯩꯅꯣ ꯄꯥꯝꯕ ꯀꯩꯅꯣꯝ ꯑꯃ ꯍꯥꯏꯔꯛꯄꯥꯒꯗꯤ ꯌꯥꯝ ꯈꯦꯠꯅꯔꯦꯍꯦ ꯋꯥꯡꯉꯥꯗꯤ ꯌꯥꯔꯦ ꯍꯥꯏꯕꯒꯤꯗꯨ ꯌꯥꯒꯗꯧꯃꯥꯟꯗꯦꯗ
ꯅꯠꯇꯦꯍꯦ ꯋꯥꯡꯉꯥꯗꯤ ꯌꯥꯔꯦ ꯑꯩꯒꯤꯗꯤ ꯑꯩꯅ ꯑꯩꯅ ꯈꯟꯕꯗꯤ ꯅꯨꯄꯥꯗꯣ ꯐꯖꯥꯗ꯭ꯔꯁꯨ ꯅꯨꯄꯤ ꯐꯖꯥꯔꯗꯤ ꯌꯥꯔꯦ
ꯀꯩꯅꯣ ꯍꯥꯏꯁꯤꯕꯨ ꯅꯨꯄꯤꯗꯤ ꯅꯪ ꯐꯖꯔꯦꯗꯥꯅ
ꯑꯩꯅ ꯍꯥꯏꯕꯗꯤ ꯑꯗꯨꯝ ꯂꯩꯗꯅ
ꯌꯥꯝ ꯊꯤꯕꯗꯤ ꯌꯥꯔꯝꯃꯣꯏꯗꯥ ꯍꯥꯏꯕꯗꯤ ꯊꯤꯕ ꯍꯥꯏꯁꯦ ꯑꯃꯥ ꯂꯩꯗꯅ
ꯑꯪ
ꯑꯗꯨꯒꯨꯝꯕ ꯑꯩ ꯃꯅꯤꯡꯒꯤꯖ‌ꯦ ꯀꯃꯥꯏ ꯇꯧ ꯃꯤ ꯌꯥꯝꯃꯦ ꯈꯔ ꯉꯥꯡꯕꯨꯝ ꯇꯧꯋꯦꯅꯦ ꯑꯉꯥꯡ ꯈꯔ ꯂꯩꯕꯩ
ꯆꯊꯣꯑꯣ ꯈꯔ
ꯑꯩꯗꯣ ꯀꯩꯅꯣ ꯃꯄꯥꯟꯗꯗ ꯕꯨꯕꯩ ꯀ‌ꯦ ꯃꯣꯏ ꯀꯩꯅꯣ ꯂꯝꯕꯤ ꯁꯣꯔꯣꯛꯇꯨꯗ ꯂꯥꯛꯄꯅꯦꯕ ꯑꯗꯨꯏ
ꯎꯝ
ꯑꯗꯨꯒꯤ
ꯃꯇꯥꯏꯗ ꯂꯦꯞꯄꯨꯔ‌ꯣ
ꯂꯦꯞꯄꯦ ꯂꯦꯞꯄꯦ ꯍꯨꯖꯤꯇꯤ ꯇꯥꯔꯝꯃꯥꯔꯣꯏ
ꯎꯝ ꯇꯥꯗ꯭ꯔ
ꯍꯟꯗꯛꯁꯦ ꯌꯥꯝ ꯕꯤꯕꯤ ꯒ꯭ꯔꯨꯞꯖ‌ꯦ ꯌꯥꯝ ꯕꯤꯖꯤ ꯑꯣꯏꯕ ꯃꯥꯜꯂꯦ ꯃꯤꯁꯤꯡꯖ‌ꯦ ꯃꯣꯏꯅ ꯍꯦꯟꯅ ꯐ ꯐꯖꯅ ꯀꯣꯜ ꯇꯧꯅꯔꯕ ꯃꯥꯜꯂꯦꯕ
ꯈꯪꯗꯦ
ꯅꯥꯍꯥꯟꯒꯤ ꯀꯦꯅꯣ ꯑꯃ ꯑꯁ ꯑꯗꯨꯗꯤ ꯌꯥꯝꯃꯦꯍ‌ꯦ ꯑꯩꯅ ꯑꯗꯨꯝ ꯀ‌ꯦꯅꯣ ꯃ ꯀ‌ꯦꯅꯣꯖ‌ꯦ ꯀ‌ꯦꯌ‌ꯦ ꯑꯦꯠꯃꯤꯠꯇꯣ
ꯎꯝ
ꯃꯉꯣꯟꯗ ꯍꯪꯕꯗ ꯃꯥꯒꯤꯗꯣ ꯀꯦꯅꯣꯅꯦ ꯍꯥꯏꯕꯒꯨꯝ ꯇꯧꯋ‌ꯦꯅꯦꯀꯣ ꯍꯥꯏꯕꯗꯤ ꯁꯔꯚꯔꯒꯤ ꯀꯩꯅꯣ ꯃꯔꯛ ꯃꯔꯛꯇ ꯐꯔꯛ ꯇꯥꯕ ꯑꯗꯨꯒꯤ ꯅꯥꯏꯟꯇꯤ ꯋꯥꯟꯒꯨꯝꯕ ꯂꯥꯛꯏꯅ ꯍꯥꯏꯗꯤ ꯃꯥꯒꯤ ꯀ ꯇꯥꯛꯁꯇꯨ ꯅꯥꯏꯟꯇꯤ ꯋꯥꯟꯂꯥ ꯀꯩꯅꯣꯝꯃ ꯂꯥꯛꯏꯗꯅ ꯑꯗꯨꯒꯤꯗꯣ ꯑꯗꯨꯒꯤꯗꯣ ꯍꯪꯕꯗ ꯁꯔꯚꯔꯒꯤ ꯃꯔꯛ ꯃꯔꯛꯇ ꯀꯩꯅꯣ ꯒ꯭ꯂꯤꯞ ꯆꯠꯄꯅꯦ ꯀꯩꯅꯣꯃꯥ ꯍꯥꯏꯔ‌ꯑꯦ
ꯗꯨ ꯀꯣꯟꯅ ꯉꯥꯡꯅꯖꯤ
ꯎꯝ ꯎꯝ ꯌꯨꯝꯗ ꯂꯩꯔꯅꯤꯅꯦ ꯉꯁꯤꯗꯤ
ꯎꯝ ꯈꯪꯗꯦꯗ
ꯊꯕꯛ ꯆꯊꯣꯅꯤꯡꯉꯥꯏ ꯂꯩꯕꯔꯣ
ꯑ ꯊꯕꯛ ꯆꯠꯇꯧ ꯂꯩ ꯑꯩ
ꯀꯥꯏꯋꯥꯏꯗꯅꯣ
ꯌꯥꯝ ꯂꯥꯞꯄꯦ
ꯑꯩꯁꯨ ꯏꯂꯚꯦꯟꯒꯨꯝꯕꯗꯤ ꯊꯣꯛꯑꯅꯤ ꯉꯥꯏꯍꯥꯛ ꯀꯩꯅꯣ ꯍꯧꯖꯤꯛꯁꯨ ꯈꯔ ꯁꯪꯕ ꯏ ꯆꯥꯛ ꯇꯣꯛꯄꯒꯤ ꯑꯗꯨꯒꯤ ꯃꯦꯁꯦꯖ ꯊꯥꯔꯛꯏꯅꯦꯗ
ꯎꯝ ꯐꯩ ꯅꯪꯅ ꯊꯥꯔꯛꯏꯗꯣ ꯑꯩꯗꯤ ꯀꯥꯎꯔꯒ ꯂꯩꯔꯤꯅꯤ
ꯑꯧ ꯑꯧ ꯑꯩꯁꯨ ꯊꯕꯛꯇꯨꯗꯤ ꯆꯤꯜꯂꯝꯒꯗꯧꯕ ꯃꯥꯟꯕ ꯑꯗꯨꯗ ꯑꯃꯨꯛ ꯀꯅꯥꯅ ꯈꯪꯒꯅꯤꯅ ꯑꯃꯨꯛ ꯃꯦꯁꯦꯁ ꯊꯥꯔꯛꯄꯅꯦꯕ ꯔꯤꯃꯥꯏꯟ ꯇꯧꯕꯒꯤ ꯇꯥꯏꯞꯇ
ꯑꯗꯨꯝ ꯃꯦꯁꯦꯖꯕꯨꯗꯤ ꯑꯗꯨꯝ ꯊꯥꯔꯑꯣ ꯀꯩꯝ ꯀꯥꯏꯗꯦ
ꯎꯝ ꯍꯣꯏ ꯀꯣꯜ ꯍꯥꯟꯅ ꯇꯥꯔꯛꯄꯗꯤ ꯐꯔꯛ ꯇꯥꯏꯌꯦꯕꯀꯣ
ꯍꯥꯏꯗꯤ ꯅꯠꯇꯦꯗ ꯑꯩꯅ ꯍꯥꯏꯕꯗꯤ ꯗꯨꯝ ꯀꯣꯜ ꯇꯧꯔꯤꯀꯥꯟꯗ ꯂꯥꯛꯄꯗꯣ ꯅꯨꯡꯉꯥꯏꯇꯦ
ꯍꯣꯏ ꯑ ꯆꯨꯝꯃꯦ ꯑꯗꯨꯗꯤ ꯍꯣꯏ ꯑꯗ‌ꯣ ꯃꯤꯆꯤꯜꯂꯤ ꯆꯤꯜꯒ ꯃꯦꯁꯦꯖꯇ ꯍꯥꯟꯅ ꯈꯪꯍꯧꯗꯅ ꯑꯧ ꯑꯩ ꯐ꯭ꯔꯤ ꯑꯣꯏꯌꯦꯒꯨꯝꯕ ꯍꯥꯏꯕꯗꯨꯅ ꯐꯩꯗꯅ ꯍꯥꯟꯅ ꯈꯪꯍꯧꯕꯗꯨꯅ ꯅꯠꯇꯕꯤꯗ ꯃꯤ ꯋꯥꯔꯤ ꯁꯥꯟꯅꯔꯤꯉꯩꯗ
ꯀꯩꯅꯣ ꯇꯧꯔꯤꯀꯥꯟꯗꯅꯦ ꯎꯝ ꯅꯪꯅ
ꯄꯨꯔꯥ ꯁꯪꯉꯦ ꯍꯥꯏꯕ ꯇꯥꯏꯃꯤꯡꯗꯨꯗꯤ ꯑꯗꯨꯝ ꯇꯧꯁꯜꯂꯛꯑꯣꯕ ꯃꯦꯁꯦꯁ ꯊꯥꯔꯀꯥꯟꯗ ꯈꯨꯝꯗ꯭ꯔꯗꯤ
ꯑꯥ
ꯑꯩꯗꯤ ꯗꯨꯃꯥꯏ ꯇꯧꯋꯦ
ꯃꯦꯁꯦꯁ ꯍꯥꯟꯅ ꯊꯥꯕ ꯅꯠꯇ꯭ꯔꯣ ꯁꯪꯕ
ꯗꯨꯝ ꯗꯥꯏꯔꯦꯛ ꯀꯣꯜ ꯇꯧꯁꯜꯂꯦꯗ ꯑꯩꯗꯤ ꯃꯦꯁꯦꯁ ꯉꯥꯏꯕꯗꯣ ꯃꯦꯁꯦꯁ ꯉꯥꯏꯕꯗꯣ ꯉꯥꯏꯕ ꯉꯝꯗ꯭ꯔꯦꯕ ꯍꯥꯏꯗꯤ ꯑꯩꯅ ꯁꯪꯕ ꯇꯥꯏꯃꯤꯡꯗ ꯁꯠ ꯁꯠ ꯇꯧꯕꯩ ꯑꯣꯏꯅꯗꯤ
ꯑꯗꯣ ꯃꯤꯗꯣ ꯀꯣꯜꯗ ꯂꯩꯔꯝꯃꯗꯤ
ꯎꯝ ꯃꯣꯏꯗ ꯃꯦꯁꯦꯁ ꯊꯥꯔꯛꯑꯅꯤ ꯄꯥꯏꯈꯠꯂꯔꯣꯏ
ꯑꯥꯑꯣ ꯀꯩꯅꯣꯗꯨꯗꯤ ꯄ꯭ꯔꯣꯕ꯭ꯂꯦꯝꯒꯨꯝꯕꯗꯤ ꯂꯩꯇꯕ ꯃꯥꯜꯂꯦꯀꯣ
ꯎꯝ
ꯀꯣꯜ ꯇꯧꯕꯗ ꯕꯤꯖꯤꯒꯨꯝꯕ ꯂꯩꯔꯝꯃꯗꯣ
ꯎꯝ
ꯀꯩꯅꯣꯝ ꯀꯩꯅꯣꯝꯇꯗꯤ ꯇꯧꯗꯕ ꯃꯥꯜꯂꯦ
ꯃꯥꯜꯂꯦ
ꯉꯁꯤꯒꯤꯗꯤ ꯁꯥꯒꯗꯧꯔꯤ
ꯋꯦꯗꯔꯁꯦ ꯌꯥꯝ ꯅꯨꯡꯉꯥꯏꯇꯦ ꯉꯁꯤꯖꯦ ꯊꯕꯛ ꯆꯠꯄ ꯌꯥꯝ ꯅꯨꯡꯉꯥꯏꯔꯣꯏꯗꯧꯔꯤ ꯅꯣꯏꯗꯤ ꯂꯧꯒꯨꯝꯕ ꯑꯥ ꯍꯥꯏꯕꯗꯤ ꯐꯥꯔꯃꯤꯡꯁꯤ ꯀꯔꯝꯕ ꯇꯥꯏꯞ ꯀꯔꯝꯕ ꯃꯈꯜꯒꯤ ꯇꯧꯒꯦ
ꯆꯦꯡ ꯊꯥꯕꯗꯣ
ꯍꯥ
ꯆꯦꯡ ꯊꯥꯕꯗꯣ ꯂꯧꯕꯨꯛꯇ
ꯑꯥ ꯑꯗꯨ ꯏꯁꯤꯡ ꯌꯥꯎꯒꯗ꯭ꯔꯣ ꯅꯠꯇ꯭ꯔꯒ ꯏꯁꯤꯡ ꯌꯥꯎꯗꯕꯤ ꯗ꯭ꯔꯥꯏꯒꯤꯗ ꯇꯧꯗꯣꯏꯔꯣ ꯀꯔꯝꯕꯗ ꯑꯣꯏꯅ ꯇꯧꯒꯦ ꯅꯣꯏꯗꯤ
ꯏꯁꯤꯡ ꯌꯥꯎꯕ
ꯑꯣ ꯑꯗꯨꯗꯤ ꯂꯣꯏꯔ ꯂꯣꯏꯔꯕꯣ ꯀꯩꯅꯣ ꯀꯃꯥꯏ ꯇꯧꯒꯦ ꯅꯪꯒꯤꯗꯤ
ꯂꯣꯏꯗ꯭ꯔꯤꯗ ꯂꯣꯏꯗ꯭ꯔꯤ ꯂꯣꯏꯗ꯭ꯔꯤ
ꯑꯣ ꯑꯩꯈꯣꯏꯗꯤ ꯂꯣꯏꯔꯦ ꯑꯗꯨꯏꯅꯤꯗ ꯑꯗꯨꯒꯤ ꯍꯪꯕꯅꯤꯗ
ꯎꯝ ꯌꯥꯝ ꯊꯨꯅ ꯂꯣꯏꯅꯦ
ꯑꯩꯈꯣꯏꯗꯤ ꯌꯥꯝ ꯊꯨꯕ ꯃꯥꯜꯂꯦ ꯑꯗꯨꯝ ꯑꯩꯈꯣꯏꯗꯤ ꯖꯨꯟ ꯖꯨꯂꯥꯏ ꯖꯨꯟꯒꯤ ꯂꯥꯁ ꯋꯤꯛꯁꯤꯗ ꯑꯗꯨꯝ ꯂꯣꯏꯁꯤꯜꯂꯦꯕ ꯈꯔꯕꯨꯗꯤ ꯂꯨꯏ ꯂꯣꯏ ꯂꯣꯏ ꯂꯣꯏꯗ꯭ꯔꯤꯕꯒꯥ ꯌꯥꯎꯔꯤꯗꯣ ꯑꯗꯣ ꯑꯌꯥꯝꯕ ꯑꯌꯥꯝꯕꯅꯗꯤ ꯂꯣꯏꯁꯤꯜꯂꯦꯕ ꯑꯩꯈꯣꯏꯗꯤ ꯃꯦ ꯃꯦꯒꯨꯝꯕꯗ
ꯊꯕꯛ ꯇꯧꯕ ꯍꯧꯔꯦꯕ ꯂꯥꯁ ꯋꯤꯛꯇ
ꯑꯣ
ꯑꯗꯨꯒꯤ ꯑꯗꯨꯒ ꯑꯩꯈꯣꯏꯅ ꯍꯨꯜꯂꯤꯕ ꯀꯤꯠ ꯐꯥꯎꯗꯨ ꯊꯥ ꯑꯃ ꯁꯨꯔꯀꯥꯟꯗ ꯂꯤꯡꯉꯦꯗꯅꯀꯣ
ꯎꯝ
ꯑꯗꯨꯒꯤ ꯃꯦꯒꯤꯗ ꯂꯥꯁ ꯋꯤꯛꯇꯒ ꯍꯨꯜꯂꯗꯤ ꯑꯗꯨꯝ ꯖꯨꯟꯒꯨꯝꯕꯗ ꯇꯥꯕꯅꯦꯕ ꯑꯗꯨꯒꯤ ꯑꯌꯥꯝꯕꯅꯗꯤ ꯂꯣꯏꯁꯤꯜꯂꯗꯤ
ꯎꯝ
ꯅꯣꯏꯒꯤꯅ ꯖꯨꯂꯥꯏꯒꯨꯝꯗ ꯂꯣꯏꯁꯤꯟꯒꯗꯧꯕ ꯃꯥꯜꯂꯦꯅꯦ
ꯈꯪꯗꯦꯗ ꯑꯩꯗꯤ
ꯎꯝ ꯐꯔꯤ ꯇꯥꯏꯝ ꯒꯨꯝꯕꯗ ꯆꯠꯄꯗꯁꯨ ꯅꯨꯡꯉꯥꯏꯕꯅꯦ ꯃꯔꯛ ꯃꯔꯛꯇ ꯑꯗꯨꯒꯨꯝꯕꯗꯣ
ꯎꯝ
ꯗꯥꯏꯔꯦꯛ ꯐꯨꯜ ꯇꯥꯏꯝ ꯅꯠꯇꯕ ꯃꯔꯛ ꯃꯔꯛꯇ ꯃꯇꯦꯡ ꯄꯥꯡꯕꯤꯕ ꯆꯠꯄꯒꯨꯝꯕꯗꯣ ꯌꯥꯝ ꯅꯨꯡꯉꯥꯏꯕ ꯍꯧꯖꯤꯛꯇꯤ ꯆꯠꯄꯁꯨ ꯈꯣꯡꯅ ꯆꯠꯇ꯭ꯔꯦꯗꯅ
ꯎꯝ
ꯆꯠꯄꯁꯨ ꯒꯥꯔꯤꯅ ꯆꯠꯂꯦ ꯍꯜꯂꯛꯄꯗꯁꯨ ꯊꯕꯛ ꯉꯥꯏꯍꯥꯛ ꯇꯧꯔꯨꯔꯒ ꯍꯜꯂꯛꯄꯁꯨ ꯒꯥꯔꯤꯅ ꯍꯜꯂꯛꯄꯩ ꯂꯝꯕꯤ ꯅꯨꯡꯉꯥꯏꯕꯩ ꯇꯧꯔꯦꯗ
ꯎꯝ
ꯄꯩꯁꯥꯗꯤ ꯍꯦꯟꯅ ꯆꯠꯄꯒꯨꯝ ꯇꯥꯏꯞꯇ ꯇꯧꯔꯦꯗ ꯍꯥ
ꯎꯝ ꯒꯥꯔꯤ ꯆꯠꯂꯕꯅꯤꯅ
ꯎꯝ ꯒꯥꯔꯤꯗ ꯆꯠꯂꯕꯅꯤꯅ ꯍꯥꯏꯕꯗꯤ ꯒꯥꯔꯤ ꯂꯩꯗꯕꯁꯤꯡꯗꯤ ꯚꯥꯔꯥ ꯑꯃꯨꯛ ꯄꯤꯔꯅꯤ ꯍꯥ
ꯎꯝ
ꯐ꯭ꯔꯤꯗꯤ ꯆꯠꯄꯗꯤ ꯌꯥꯗꯕꯅꯤꯅ
ꯒ꯭ꯌꯥꯟ ꯇꯥꯕ ꯃꯥꯜꯂꯤꯀꯣ ꯌꯥꯝꯅ
ꯑꯩꯔꯣ
ꯎꯝ
ꯉꯁꯤꯁꯦ ꯌꯥꯝ ꯒ꯭ꯌꯥꯟ ꯇꯥꯕ ꯃꯥꯜꯂꯦ ꯅꯪꯁꯨ ꯃꯨꯠꯁꯦ ꯀꯩꯅꯣ ꯑꯃ ꯇꯧꯋꯦꯕ
ꯅꯠꯇꯦꯗ ꯑꯩ ꯐꯤꯔꯣꯟ ꯁꯦꯠꯂꯤꯕ ꯑꯗꯨꯒꯤ
ꯎꯝ ꯍꯔꯥꯎ ꯍꯔꯥꯎꯕꯁꯨ ꯀꯩꯅꯣꯝꯃ ꯈꯔ ꯋꯥꯠꯄꯒꯨꯝ ꯇꯧꯋꯦꯕ
ꯉꯁꯤꯔꯣ
ꯀꯩꯅꯣ ꯈꯔ
ꯍꯔꯥꯎꯒꯦ ꯍꯣꯔꯦꯟ ꯍꯣꯔꯦꯟ ꯍꯔꯥꯎꯒꯦ ꯍꯧꯖꯤꯛꯁꯦ ꯍꯔꯥꯎꯕꯗꯤ ꯌꯥꯏꯕ ꯍꯔꯥꯎꯕꯗꯤ ꯌꯥꯏꯑꯦꯕꯀꯣ
ꯑꯥ ꯃꯨꯠꯇꯨ ꯀꯩꯅꯣꯝꯃ ꯇꯧꯋꯦꯕꯀꯣ ꯉꯁꯤꯁꯦ ꯅꯍꯥꯟꯈꯩꯒ ꯀꯩꯝꯇ ꯇꯧꯗꯦ ꯇꯧꯔꯝꯃꯣꯏ ꯑꯗꯨꯏꯁꯨ ꯀꯩꯅꯣꯝꯃꯗꯤ ꯂꯩꯌꯦꯕ ꯉꯍꯥꯟꯈꯩꯒꯗꯤ ꯈꯔ ꯈꯦꯠꯅꯩꯌꯦꯕ ꯑꯥ
ꯑꯩꯅ ꯑꯃꯗ ꯀꯟꯁꯦꯟꯇ꯭ꯔꯦꯁꯟꯗꯣ ꯑꯩꯅ ꯐꯤꯔꯣꯜ ꯌꯦꯡꯕꯗ ꯆꯪꯈ꯭ꯔꯕ ꯑꯗꯨꯒꯤꯅꯤ
ꯑꯣ
ꯁꯤꯗ
ꯀꯩꯅꯣ ꯆꯥꯛꯆꯥꯥꯗꯕꯤ ꯊꯣꯛꯍꯜꯂꯤꯔꯣ
ꯎꯝ ꯍꯨꯝ ꯑꯧ ꯆꯥꯛ ꯆꯥꯗꯕꯤ
ꯍꯜꯂꯛꯑꯒ ꯆꯥꯗꯣꯏꯕ
ꯎꯝ
ꯂꯥꯞꯄꯦꯁꯨ ꯍꯥꯏꯌꯦ ꯑꯩꯁ ꯆꯥꯛꯄꯣ ꯂꯥꯝꯃꯣꯏꯗꯔꯣ
ꯂꯤꯃꯣꯟ ꯕꯦꯛ ꯐꯁ ꯆꯥꯔꯦ
ꯍꯣꯏꯗ ꯅꯨꯄꯤ ꯁꯤꯛꯗꯤ ꯆꯥꯛꯁꯨ ꯆꯥꯗꯕꯅꯤ
ꯆꯥꯛ ꯆꯥꯗ꯭ꯔꯁꯨ ꯍꯤꯡꯕ ꯉꯝꯕꯅꯤꯅ
ꯑꯁ ꯀꯗꯥꯏꯗꯩꯅꯣ ꯗ ꯑꯩꯗꯤ ꯆꯥꯛ ꯃꯤꯅꯦ ꯆꯥꯛ ꯆꯥꯗꯗꯤ ꯌꯥꯔꯣꯏ
ꯍꯥ ꯃꯦꯒꯤ ꯃꯦꯒꯤꯒ ꯀꯩꯅꯣꯒ ꯆꯥꯁꯤꯜꯂꯒ